ꯍꯜꯂꯣ ꯇꯥꯔꯔꯕ ꯆꯥꯛ ꯂꯩꯅꯨ ꯇꯥꯕ꯭ꯔꯥ ꯁꯤ ꯀꯟꯅ ꯇꯥꯕ꯭ꯔꯥ
ꯇꯞꯅ ꯑꯗꯨꯝ ꯇꯥꯏꯗ ꯁꯦꯝ ꯁꯦꯝ ꯅꯣ ꯗꯤꯐ꯭ꯔꯦꯟ
ꯑꯗꯨ ꯀꯩꯒꯤꯅꯣ ꯈꯪꯗꯦꯕꯣ ꯑꯩꯒꯤꯗꯤ ꯑꯗꯨꯝ ꯇꯞꯅꯦ ꯑꯗꯨꯝ ꯃꯤꯅ ꯑꯗꯨꯝꯃꯤꯟꯅ ꯇꯞꯄꯦ ꯑꯗꯨꯝ ꯍꯥꯏꯔꯛꯑꯦ
ꯎꯝ ꯑꯗꯨ ꯀꯅꯥꯒꯨꯝꯕ ꯑꯃꯒꯤꯒꯤ ꯍꯧꯕꯁꯨ ꯌꯥꯎꯋꯦꯕꯀꯣ ꯑꯗꯣ ꯑꯁ ꯀꯩꯅ ꯑꯗꯨꯝ ꯇꯞꯄꯁꯨ ꯌꯥꯎꯋꯤ ꯑꯗꯨꯝ ꯈꯪꯗꯗ ꯁꯤ ꯀꯩꯅꯣꯅ ꯑꯦꯞꯁꯀꯤ ꯁꯥꯔ ꯑꯣꯏꯗꯣꯏꯔꯥ ꯀ ꯒ꯭ꯌꯥꯟ ꯇꯥꯗꯦ
ꯑꯣ ꯑꯗꯨꯏ ꯑꯣꯏꯗꯣꯏꯔꯣ ꯈꯪꯗꯦ ꯑꯗꯨꯝ ꯁꯨꯝꯗ ꯇꯥꯟꯅꯗꯕꯁꯨ ꯌꯥꯎꯋꯦ
ꯌꯥꯋꯦ ꯌꯥꯋꯦ ꯐꯅ ꯀꯨꯏꯅ ꯃꯤꯠ ꯃꯉꯥꯃꯨꯛꯀ ꯇꯥꯗꯧ
ꯎꯝ
ꯁꯨꯡꯇꯧ ꯇꯧꯕ ꯌꯥꯗꯕꯁꯨ ꯌꯥꯎꯋꯤ
ꯎꯝ ꯩ ꯁꯔꯚꯔ ꯍꯪꯗꯦ ꯅꯦꯠꯋꯛꯀꯨꯝꯕ ꯅꯨꯡꯉꯥꯏꯇꯕꯩꯛꯇ ꯃꯥꯜꯂꯦꯀꯣ
ꯗꯤꯚꯥꯏꯁꯀꯤ ꯗꯤꯚꯥꯏꯁ ꯗꯤꯚꯥꯏꯁꯀꯤ ꯑꯃꯠꯇ ꯃꯥꯟꯗꯦ ꯑꯗꯒꯤ ꯈꯪꯗꯦꯗ ꯃꯤ ꯑꯃꯅ ꯄꯪꯌꯥ ꯌꯥꯕꯁꯨ ꯌꯥꯎꯋꯏ ꯃꯤꯗꯨꯅ ꯄꯪꯌꯥ ꯌꯥꯗꯕꯁꯨ ꯌꯥꯎꯏ ꯁꯨꯏꯌꯥ ꯌꯥꯗꯒꯦ ꯇ
ꯗꯥꯎꯗ ꯂꯩꯔꯦ ꯍꯥꯏꯇꯥꯔꯦ
ꯃꯥꯅꯦ ꯃꯥꯅꯦ
ꯋꯥꯔꯤꯁꯦ ꯀꯩ ꯃꯇꯥꯡ ꯁꯥꯟꯅꯁꯤꯒꯦ
ꯀꯔꯤ ꯃꯇꯥꯡ ꯇꯧꯁꯤꯒꯦ ꯀꯩ ꯃꯊꯦꯜ ꯆꯥꯔꯦꯕ
ꯄ
ꯎꯝ ꯎꯠꯇꯤ ꯊꯣꯡꯕꯒꯤ ꯑꯦꯛꯁꯄ꯭ꯂꯦꯟ ꯇꯧꯕꯤꯔꯛꯀꯦ ꯍꯥꯏꯕ꯭ꯔꯣ ꯀꯃꯥꯏꯅ ꯇꯧꯕꯅꯣ
ꯑꯣꯗꯤ ꯊꯣꯡꯕꯒꯤ ꯑꯦꯛꯁꯄ꯭ꯂꯦꯟ ꯇꯧꯔꯛꯑꯣꯕ
ꯎꯝ
ꯎꯇꯤꯁꯦ ꯀꯩ ꯎꯇꯤ ꯊꯣꯡꯕꯒꯤꯅꯣ ꯃꯇꯥꯡꯅꯣ
ꯑꯥ ꯎꯇꯤ ꯑꯁꯪꯕ
ꯏꯆꯦ ꯁꯪꯕ ꯀꯩꯀꯩ ꯃꯆꯜ ꯍꯥꯞꯇꯕ
ꯃꯔꯣꯏ ꯑꯣꯏꯒꯦꯔꯥ ꯑꯗꯒꯤ ꯀꯩ ꯍꯥꯏꯈꯔꯦ ꯀꯩꯅꯣ ꯄꯥꯡꯈꯣꯡ ꯃꯅꯥꯏ ꯍꯥꯏꯕ꯭ꯔꯥ ꯌꯦꯟꯗꯦꯝ ꯃꯅꯥꯏ ꯍꯥꯏꯕ꯭ꯔꯥ ꯀꯩꯅꯣ
ꯍꯥꯄꯥꯡꯈ ꯂꯥꯛ
ꯍꯣꯏ ꯄꯥꯡꯈꯣꯛꯂ ꯑꯗꯨ ꯍꯥꯞꯀꯦꯔꯥꯝ ꯁꯪꯉꯗꯤ ꯌꯥꯔꯦꯅꯦ
ꯑꯥ ꯑꯗꯨꯗꯣ ꯄꯥꯡꯈꯣꯂꯥꯗ ꯍꯦꯛꯎꯔꯅꯤꯗꯅ ꯆꯥꯝꯊꯣꯛꯑꯅꯤꯗꯅ
ꯎꯝ
ꯑ ꯊꯝꯃꯅꯤꯗꯅ
ꯎꯝ
ꯑꯗꯨꯗ ꯑꯩꯒꯤꯗꯤ ꯀꯩꯅꯣ ꯅꯥꯀꯨꯞꯄꯤ ꯀꯩꯀꯥ ꯍꯕꯅꯤ ꯅꯥꯀꯨꯞꯄꯤꯗ ꯅꯥꯀꯨꯞꯄꯤꯗꯁꯨ ꯍꯥꯞꯄꯅꯤꯅꯤꯅ ꯑꯗꯨꯁꯨ ꯊꯝꯕꯅꯤꯅꯅ
ꯎꯝ ꯎꯝ
ꯑꯗꯨꯒ ꯆꯦꯡ ꯆꯦꯡ ꯍꯥꯞꯄ ꯆꯦꯡ ꯍꯥꯞꯄꯁꯦ ꯍꯥꯞꯇꯁꯦ ꯆꯦꯡ ꯍꯥꯞꯄꯅꯤ ꯅꯪꯒ ꯄꯥꯝꯅ ꯆꯦꯡ ꯍꯥꯞꯄꯅꯤ ꯍꯋꯥꯏ ꯍꯥꯞꯄꯅꯤ ꯑꯗꯨꯒ ꯅꯪ ꯍꯥꯞꯅꯤꯡ ꯍꯥꯞꯠꯅꯤꯡꯉꯩ ꯂꯣꯏ ꯍꯥꯞꯆꯤꯜꯂꯅꯤꯗꯅ
ꯎꯝ
ꯑꯗꯨꯒ ꯐꯨꯠꯂꯁꯨ ꯌꯥꯏ ꯀꯥꯝꯊꯣꯛꯑꯁꯨ ꯌꯥꯏ ꯐꯨꯠꯂꯒ ꯒ꯭ꯔꯣ ꯒ꯭ꯔꯣ ꯑꯣꯜꯂ ꯊꯣꯡꯕꯗꯨꯅ ꯁꯪꯕꯗ ꯍꯦꯜꯂꯛꯏ ꯀꯥꯝꯊꯣꯛꯄꯗꯨꯅ ꯊꯨꯅꯗꯤ ꯊꯨꯕ ꯑꯗꯨꯒ ꯁꯪ
ꯍꯥꯎꯕꯗꯤ ꯐꯨꯠꯄꯅ ꯍꯦꯟꯕꯀꯣ
ꯎꯝ ꯐꯨꯂꯦ ꯈꯜꯂꯁꯦ ꯚꯥꯏ ꯒ꯭ꯔꯣ ꯒ꯭ꯔꯣ ꯒ꯭ꯔꯣ ꯑꯗꯨꯝ ꯅ ꯇꯣꯏꯗ꯭ꯔꯤꯐꯥꯎ ꯑꯣꯠꯇꯨꯕ ꯑꯗꯨꯗꯣ ꯑꯗꯨꯝ ꯁꯣꯗꯥ ꯀꯩꯀꯥ ꯂ ꯂꯣꯏ ꯍꯥꯞꯈꯣꯅꯤꯅ ꯑꯗꯨꯒ ꯑꯗꯨꯝ ꯑꯗꯨ ꯐꯥꯎꯒꯠꯂꯑꯅꯤ ꯈꯔ ꯈꯔ ꯇꯣꯏꯔꯛꯄ ꯍꯧꯔꯛꯄ ꯇꯥꯏꯏꯗꯅꯦ
ꯁꯣꯗꯥ ꯍꯥꯞꯄꯤꯁꯤꯅ ꯀꯩꯒꯤꯅꯣ
ꯁꯣꯗꯥ ꯍꯥꯞꯄꯤꯁꯦ ꯈꯪꯗꯦ ꯎꯠꯇꯤꯗꯤ ꯁꯣꯗꯥ ꯑꯗꯨꯝ ꯍꯥꯞꯄꯝꯃꯦꯔ ꯊꯨꯅ ꯃꯨꯟꯗꯅꯕ ꯔꯅꯤ
ꯎꯝ
ꯃꯍꯥ ꯎꯗ
ꯀꯦꯁꯔꯤ ꯁꯦꯝꯕꯒꯨꯝꯕꯗꯤ ꯍꯥꯏꯕꯤꯕ꯭ꯔꯥ
ꯗꯤ ꯀꯩꯅꯣ ꯁꯣꯗꯥꯁꯦ ꯑꯃ ꯀꯔꯤ ꯍꯋꯥꯏ ꯊꯥꯥꯛꯀꯤ ꯍꯋꯥꯏꯥꯛ ꯀꯤ ꯀꯩꯅꯣ ꯄꯥꯟꯈ꯭ꯔꯒ ꯃꯈꯣꯛꯇꯒꯤ ꯃꯅꯥꯗꯒꯤ ꯂꯩꯕꯗꯣ
ꯎꯝ
ꯑꯗꯨꯗꯨ ꯃꯩ ꯊꯥꯗꯒ ꯑꯗꯨꯗꯤ ꯍꯒꯣ ꯎꯠꯇꯨ
ꯎꯝ
ꯇꯧꯔꯒ ꯊꯣꯡꯉꯦ ꯍꯥꯏꯕꯅꯤ
ꯑꯣ
ꯑꯗꯨꯁꯨ ꯌꯥꯏꯑꯦꯅ ꯑꯗꯨ ꯍꯥꯕꯁꯨ ꯌꯥꯏꯑꯕ
ꯎꯝ
ꯑꯗꯨꯃꯥꯏꯅ ꯊꯧꯉꯅꯤ ꯑꯗꯨꯒ ꯊꯥꯎ ꯉꯣꯛꯆꯤꯜꯂꯅꯤ
ꯎꯝ
ꯊꯥ ꯐꯥꯎꯗ ꯑꯗꯨꯝ ꯉꯣꯔꯣꯏ ꯉꯥꯎꯅꯤꯡꯕ ꯉꯧꯕ ꯌꯥꯔꯦ ꯀꯩꯅꯣ ꯅꯥꯀꯨꯞꯄꯤ ꯑꯣꯏꯒꯦꯔꯥ ꯅꯄꯥꯕꯤ ꯑꯣꯏꯒꯦꯔꯥ ꯑꯗꯒꯤꯗꯤ ꯇꯤꯍꯥꯑꯣ ꯑꯗꯩꯗꯤ ꯀꯩꯅꯣ ꯇꯨꯝ ꯑꯌꯥꯝꯕ ꯂꯣꯏ ꯍꯥꯞꯅꯤꯡꯕ ꯍꯥꯞꯄ ꯌꯥꯔꯦ
ꯎꯝ ꯋꯦꯗꯔꯁꯤꯒ ꯋꯦꯗꯔꯁꯤꯒ ꯎꯇꯤꯒ ꯆꯥꯔꯨꯕꯕꯁꯤ ꯔꯒ ꯂꯥꯛꯀ ꯃꯥꯂꯤꯗ
ꯂꯥꯛꯇꯦꯗ ꯄꯥꯈꯠꯄ ꯍꯟꯊꯔꯛꯄꯗ ꯉꯥꯏꯔꯦ
ꯑꯗꯨꯒꯤ ꯎꯏꯅꯤꯡꯉꯛꯄ ꯐꯥꯎꯔꯛꯄ ꯃꯥꯟꯕ ꯍꯥꯏꯇꯥꯔꯦ
ꯍꯥꯎꯗꯔꯥ
ꯍꯥꯒꯥꯝ ꯋꯥꯋꯥ ꯆꯟꯕ ꯃꯜꯂꯤꯗ
ꯆꯟꯗꯤꯑꯌꯦ ꯑꯀꯜꯗ ꯀꯩꯅꯣꯅꯦ ꯎꯝ ꯀꯨꯂꯥ ꯀꯨꯟꯆꯨꯔꯦꯔꯦꯍꯪꯗꯕ ꯈꯨꯠꯁꯦ
ꯎꯝ
ꯆꯩꯔꯥꯕ
ꯎꯝ
ꯑꯗꯒꯤ ꯁꯦꯅꯤꯇꯥꯏꯖꯔ ꯂꯝꯕ ꯁꯦꯅꯤꯇꯥꯏꯖꯔ ꯇꯩꯒꯦ
ꯑꯆꯥ ꯑꯆꯥ ꯀꯩ ꯄꯥꯏ ꯎꯔꯦ ꯃ
ꯑꯀꯕꯦꯟ ꯊꯤꯕꯗ
ꯉꯁꯪꯒꯤ ꯄꯥꯈꯠꯄꯒꯤ ꯀꯩꯝ ꯍꯥꯒꯠꯆꯕ ꯐꯥꯎꯐꯝꯗꯨꯗꯣꯖꯤꯛ ꯍꯥꯒꯠꯆꯕ ꯐꯥꯎꯕ ꯍꯧꯔꯛꯦꯕ ꯈꯔ ꯏꯪꯊꯔꯦ ꯇꯥꯛꯄꯅꯤ ꯑꯗꯨꯗꯤ
ꯎꯝ ꯄꯣꯡꯝꯈꯠꯂ ꯂꯩꯔꯝꯃꯦ
ꯎꯝ ꯏꯀꯨ ꯀꯣꯡꯅ ꯌꯥꯎ ꯂꯩꯔꯝꯃꯦ
ꯎꯝ ꯑꯩꯅ ꯁꯨꯡꯃ ꯄꯥꯗꯕꯤꯗ ꯌꯦꯡ ꯊꯤꯕ ꯑꯩꯆꯦ ꯆꯦ ꯑꯣꯏꯈꯤꯕ ꯆꯦꯗ ꯑꯣꯏ ꯊꯤꯕ
ꯎꯝ
ꯂꯤꯃꯤꯇꯦꯁꯟ ꯐꯥꯏꯜ ꯇꯧꯔꯒ ꯂꯩꯕꯉꯩꯗꯤ ꯊꯤꯗꯕ
ꯟ ꯇꯧ꯭ꯔꯥ ꯇꯧꯗꯔꯤꯕ꯭ꯔꯥ ꯀꯥꯎꯕꯩꯅꯦ ꯅꯠꯇ꯭ꯔꯥ
ꯑꯣ ꯑꯩ ꯇꯧꯗꯤ ꯇꯧꯈꯤꯗꯦꯕ ꯑꯩꯈꯣꯏꯗꯥ ꯑꯣꯏꯅ ꯇꯧꯔꯝꯕ ꯑꯣꯏꯔꯕꯅꯦꯕ ꯑꯩꯅ ꯇꯧꯈꯤꯗꯦꯕ
ꯑꯗꯨ ꯈꯥꯟꯗꯗ ꯂꯦꯃꯤꯅꯦꯁꯟ ꯇꯧꯕꯁꯦ ꯇꯧꯒꯅꯨ ꯈꯣꯠꯀꯅꯨꯒ ꯍꯥꯏꯌꯦ ꯈꯔ ꯑꯃꯅꯗꯤ
ꯀꯅꯥꯅ
ꯗꯣꯀꯨꯃꯦꯟꯒꯨꯝꯕ ꯍꯥꯏꯗꯤ ꯑꯗꯨꯝꯕ ꯗꯣꯀꯨꯃꯦꯟ ꯂꯦꯃꯤꯅꯦꯁꯟ ꯇꯧꯗꯕꯤ ꯊꯝꯃꯣꯅ
ꯀꯅꯥ ꯍꯥꯏꯅꯣ
ꯈꯪꯗꯦ ꯍꯥꯏꯌꯦ ꯃꯤꯅ ꯑꯗꯨꯗꯥꯃꯥꯏꯅ ꯍꯥꯏꯔꯛꯑꯦ ꯑꯗꯨꯗꯩꯅꯦ ꯑꯩꯅ ꯐꯥꯏꯌꯔ ꯑꯆꯧꯕ ꯂꯩꯔꯁꯤꯅꯦ
ꯑꯍꯣꯏ ꯏꯂ ꯇꯧꯁꯜꯂꯦ ꯇꯧ ꯍꯥꯏꯌꯦ ꯑꯗꯣ ꯍꯥꯏꯗꯤ ꯃꯥ ꯑꯁꯤꯅ ꯁꯦꯂ ꯁꯦꯒꯥꯏꯔꯔꯣꯏ ꯅꯣꯡꯗ ꯄꯨꯔꯁꯨ ꯌꯥ ꯦ
ꯑꯗꯨꯗꯅꯦ ꯑꯩꯅ ꯐꯥꯏꯔ ꯑ ꯆꯒꯕ ꯂꯩꯔ ꯄꯨꯁꯦꯟꯅꯩꯖꯩ
ꯎꯝ ꯑꯩꯣꯏꯗꯤ ꯐꯥꯏ ꯀꯣꯚꯔ ꯇꯧꯕꯗꯗꯤ ꯍꯥꯞꯆꯤꯜꯂꯦꯕ ꯑꯗꯨꯁꯤꯗ ꯑꯃꯨꯛ ꯅꯨꯃꯤꯠꯁꯤꯤꯟꯅ ꯇꯧꯔꯒ ꯑꯗꯨꯃꯥꯏꯅ ꯑꯗꯣ ꯁꯦꯒꯥꯏꯔꯒꯗꯤ ꯅꯨꯡꯉꯥꯏꯇꯦꯗꯅ
ꯃꯥꯅꯦ
ꯑꯁꯤ ꯅꯁꯨ ꯐꯩꯗꯅ ꯑꯗꯣ ꯑꯗꯨꯝ ꯀꯩꯅꯣꯗ ꯍꯥꯏꯗꯤ ꯑꯩꯈꯣꯏꯒꯤ ꯁꯕꯦꯟꯁꯤꯗ ꯑꯌꯥꯝꯕꯅ ꯑꯞꯂꯣꯗ ꯇꯧꯗꯣꯏ ꯉꯥꯛꯇꯅꯤ ꯀꯩꯅꯣ ꯑꯌꯥꯝꯕꯅ ꯑꯦꯛꯖꯥꯝꯒꯨꯝꯕ ꯑꯣꯏꯔꯣ ꯅꯠꯇ꯭ꯔꯒꯅ ꯊꯕꯛꯀꯨꯝꯕ ꯆꯪꯕꯗꯁꯨ ꯀꯩꯁꯨ ꯌꯥꯝꯅ ꯑꯣꯔꯤꯖꯤꯅꯦꯜ ꯄꯨꯅꯔ ꯌꯦꯡꯅꯁꯤ ꯌꯦꯡꯅꯕꯤ ꯀꯥꯄ ꯀꯥꯄ ꯌꯦꯡꯅꯔꯦꯀꯣ ꯌꯦꯡꯅꯕꯗꯁꯨ ꯑꯗꯨꯗꯨ ꯌꯦꯡꯉꯛꯇꯨ ꯃꯥꯔꯦ ꯂꯤꯃꯤꯇꯦꯁꯟ ꯇꯧꯕꯗ ꯑꯇꯩꯗꯗꯤ ꯀꯩꯝꯇ ꯆꯪꯗꯦꯗ ꯀꯩꯅꯣ ꯂꯤꯃꯤꯇꯦꯁꯟ ꯇꯧꯅꯦꯅ ꯐꯩꯌꯦ
ꯃꯥꯅꯤ
ꯎꯝ
ꯔꯥꯝ ꯔꯩ ꯆꯠꯅꯤꯡꯗ꯭ꯔꯣ ꯃꯥꯅꯦ ꯎꯆꯦꯛꯅꯦ
ꯌꯥꯝ ꯅꯨꯡꯁꯤꯅ ꯈꯣꯡꯕ ꯍꯥꯏꯇꯥꯔꯦ
ꯎꯝ ꯀꯩꯅꯣꯇꯣ ꯑꯦꯈꯣꯏ ꯁꯥꯏꯗꯤ ꯎꯆꯦꯛꯁꯦ ꯑꯩꯁꯨ ꯃꯁꯛꯁꯦ ꯎꯗꯦ ꯀꯥꯏꯗꯦ ꯈꯣꯡꯉꯅꯣ ꯈꯪꯗꯤꯤ ꯇꯧꯔꯤꯁꯤ ꯑꯩꯁ ꯑꯗꯨꯗꯤ ꯂꯩꯔꯗꯤ ꯅꯪ ꯋꯥ ꯉꯥꯡ ꯂꯩꯇꯥꯕꯣ ꯎꯝ ꯍ ꯎꯆꯦꯛꯀ ꯈꯣꯡꯕ ꯇꯥꯈꯤꯗꯕ ꯈꯔ ꯀꯨꯏꯔꯣ ꯀꯃꯥꯏꯅ ꯇꯧꯕꯤꯒꯦ
ꯇꯥꯏꯗ ꯑꯩꯈꯣꯏ ꯎꯆꯦꯛ ꯌꯥꯝ ꯂꯩꯩ
ꯑ
ꯅꯣꯏꯗꯅ ꯈꯔ ꯀꯟꯅ ꯍꯧꯅ ꯇꯥꯕꯗꯨꯗ ꯑꯁꯇ ꯑꯩꯈꯣꯏ ꯁ ꯍꯥꯏꯁꯦꯅꯦ ꯑꯩꯈꯣꯏꯒꯤ ꯃꯅꯤꯡꯂꯣꯡꯝ ꯃꯥꯄꯟꯗꯅꯦ
ꯎꯝ
ꯎꯆꯦꯛꯅꯦ ꯄꯨꯡ ꯑꯍꯨꯝꯗ ꯄꯨꯡ ꯑꯍꯨꯝꯗ ꯃꯔꯤ ꯑ ꯊꯣꯛꯣꯡꯕ ꯑꯗꯨꯝ ꯂꯩꯌꯦ
ꯎꯝ
ꯑꯗꯨꯗꯤ ꯂꯣꯏꯔꯦ ꯑꯗꯨ ꯈꯣꯟꯖꯦꯜꯗ ꯇꯥꯕꯗꯣꯏ ꯇꯨꯝꯕꯒ ꯑꯝꯇ ꯌꯥꯗꯕꯤꯅꯦ ꯑꯗꯨꯝ ꯀꯥꯟꯅꯃꯤ ꯀꯩ ꯀꯥꯊꯣꯛꯎꯔꯗꯤ ꯇꯟꯅ ꯉ ꯃꯅꯦ ꯀꯔꯤ ꯀꯔꯤ ꯃꯆꯤꯟꯗꯦ ꯑꯗꯨꯝ ꯂꯣꯟꯅꯔ ꯂꯩꯗꯕ ꯍꯥꯏꯗꯤꯦ ꯃꯣꯏ ꯃꯔꯤ ꯃꯉꯥ ꯍꯦꯟꯅ ꯆꯪꯉꯣ ꯀꯦꯔꯤ ꯀꯔꯤ ꯀꯔꯤ ꯀꯔꯤ ꯀ ꯍꯣꯏ ꯀꯔꯤ ꯎꯆꯅꯣ ꯈꯪꯦꯕ ꯃꯔꯣꯟ ꯀ ꯌꯥꯝ ꯂꯣꯜꯂꯦꯕ ꯄꯨꯡꯅꯦ ꯑꯍꯨꯝ ꯑꯍꯨꯝ ꯃꯔꯤ ꯑꯗꯨꯋꯥꯏꯗ ꯑꯗꯨꯗꯥꯏꯗ ꯑꯗꯥꯏꯋꯥꯏꯗ
ꯇꯗꯩꯅ ꯇ ꯍꯥꯏꯗꯤꯅꯨꯡꯉ ꯅ
ꯑꯁ ꯇꯥꯅꯤꯡꯗꯣꯏꯅ ꯂꯣꯏꯖꯥꯅꯦ ꯍꯥꯏꯗꯤ ꯃꯔꯣꯟꯁꯤꯅꯅꯦ ꯁꯇ꯭ꯔ ꯀꯔꯤꯅꯣ ꯂꯣꯟꯅꯤꯡ ꯅꯪꯅꯦ ꯂꯣꯟ ꯍꯦꯅꯦ ꯃꯔꯣꯟ ꯍꯅꯦ
ꯎꯝ ꯃꯤ
ꯇꯨꯝꯅꯤꯡꯈꯔ ꯑꯗꯨ ꯃꯥꯥꯏꯅ ꯂꯣꯟꯕ ꯃꯌꯥꯝꯁꯦ ꯇꯥꯕꯗ ꯋꯥꯔ ꯅꯥꯀꯨꯝ ꯃꯤꯁꯤꯗ ꯑꯗꯨꯝꯃꯦ
ꯑꯗꯣ ꯑꯌꯨꯛ ꯅꯨꯡꯊꯤꯒꯨꯝꯕ ꯑꯣꯏ ꯇꯥꯅꯤꯡꯒꯗꯕ ꯅꯠꯇ꯭ꯔꯥ ꯃꯤ ꯇꯨꯝꯃ ꯅꯨꯡꯉꯥꯏꯕ ꯇꯥꯏꯃꯤꯡꯗꯨ ꯂꯣꯟꯁꯤꯜꯂꯛꯄꯗꯨꯗꯅꯦꯕ
ꯍꯣꯏ ꯃꯔꯣꯟꯗꯣ ꯎꯝ ꯍꯥꯏꯗꯤ ꯌꯥꯝ ꯀꯟꯅ ꯂꯣꯟꯕ ꯂꯣꯟꯗꯨꯗꯤ ꯐꯩꯌꯦꯕ ꯈꯈꯤꯇꯪ ꯈꯇꯪ ꯈꯣꯡꯉꯒ ꯃ ꯔꯣꯖ ꯌꯥꯝ ꯇꯔꯗꯦ
ꯎꯝ
ꯃꯔ ꯈꯨꯂꯅ ꯀꯩ ꯎꯆꯦꯛꯅ ꯐꯪꯒꯦ ꯑꯗꯨꯗꯣ ꯑꯝꯇꯗꯤ ꯌꯦꯡꯒꯦ ꯇꯥꯧꯕꯣ ꯃꯣꯏꯗꯤ ꯑꯌꯨꯛꯇ ꯉꯟꯇꯥꯅ ꯃꯔꯣ ꯂꯣꯜꯂꯝꯃꯒ ꯑꯗꯨꯝ ꯄꯥꯏꯈꯤꯕ ꯃꯥꯜꯂꯦꯕ ꯑꯗꯨꯒ ꯑꯌꯨꯛ ꯑꯌꯨꯛꯇꯪ ꯂꯣꯟ ꯑ ꯑꯌꯨꯛ ꯑꯌꯨꯛꯇꯪ ꯃꯔꯨ ꯂꯣꯟꯅꯕ ꯃꯥꯜꯂꯦ
ꯍꯒꯠꯅꯔꯣ ꯍꯒꯠꯅꯔꯣ ꯂꯣꯏꯔꯝꯃꯣ
ꯗꯤꯤꯟꯗꯗꯤ ꯂꯣꯟꯖꯗ ꯍꯧꯖꯤꯦꯛꯇ ꯇꯥꯁꯨ ꯇꯥꯗꯦ
ꯃꯀꯣꯟ ꯁꯥꯔꯛꯑꯝꯅꯤ ꯑꯗꯨꯔꯣꯄꯣꯏ ꯃꯔꯛꯇ
ꯎꯝ
ꯑꯌꯨꯛ ꯅꯨꯡꯊꯤꯟ ꯀꯣꯏꯕ ꯆꯠꯂꯨꯔꯣ ꯑꯣ ꯑꯌꯥꯝꯕ ꯀꯠꯊꯈ꯭ꯔꯕ
ꯎꯝ ꯈꯔ ꯂꯩꯌꯦꯕꯀꯣ ꯑꯁ ꯑꯗꯨꯗꯅꯦ ꯎꯆꯦꯛ ꯈꯔ ꯇꯣꯡꯉꯦ ꯑꯩꯈꯣꯏꯅꯨꯒꯨꯝꯕꯒꯤ ꯑꯇꯣꯞꯄ ꯉꯥꯏꯗꯤꯗꯩꯅꯦ ꯍꯧꯖꯤꯛꯇꯤ ꯋꯥꯠ ꯂ ꯍꯥꯀꯠꯅꯕꯒꯤ ꯎꯆꯦꯛ ꯋꯥꯄꯟꯗ ꯑꯝꯇ ꯂꯩꯅꯗꯕꯒꯤ ꯑꯩꯈꯣꯏ ꯍꯗ ꯅꯪ ꯂꯩꯕꯩꯅꯦ
ꯎꯝ
ꯎꯝ ꯅꯥꯎꯔꯤ ꯀꯥꯞꯄꯛꯄ ꯃꯌꯥꯝꯁꯤ ꯂꯣꯏꯔꯦ ꯖꯤꯡꯒ꯭ꯔꯁꯤꯗ ꯗꯣꯡ ꯗꯣꯡ ꯑꯩꯒꯤꯗꯤ ꯂꯥꯎ ꯌꯦꯡꯕꯅ
ꯍꯗ꯭ꯔ ꯎꯔꯗꯦ
ꯒꯤꯅꯣ ꯈꯪꯗꯦ ꯀꯥꯄꯩꯗꯣ ꯂꯥꯞꯅ ꯀꯥꯞꯄꯛꯄꯅꯤꯅ ꯎꯗ꯭ꯔꯦꯅ ꯎꯆꯦꯛꯣ ꯑꯩꯈꯣꯏ ꯊꯥꯏꯅꯗꯤ ꯑꯁ ꯌꯨꯝꯗꯒ ꯂꯥꯛꯑꯒ ꯅꯣꯡꯃꯩ ꯀꯥꯞꯀꯦ ꯂꯥꯛꯏꯅꯤꯅꯦ ꯎꯝ ꯑꯣ ꯎꯆꯦꯛ ꯅꯣꯡꯃꯩ ꯀꯥꯞꯄ ꯑꯁ ꯁꯥꯎꯕꯁꯤꯗꯤ ꯍꯥꯠꯄꯗꯤ ꯍꯥꯠꯈꯤꯗꯦ ꯏꯁꯧ ꯇꯧꯕꯗ ꯎꯝ ꯃꯤ ꯂꯩꯖꯩ ꯑꯗꯨꯕꯨꯣꯏ ꯆꯥꯅꯤꯡꯉꯥꯏ ꯊꯛꯅꯤꯡꯉꯥꯏ ꯂꯩꯇꯕ ꯇꯗ ꯌꯦꯟ ꯂꯁ ꯍꯥꯏ ꯂꯩ ꯍꯦꯁ ꯑꯅ ꯐ
ꯅꯨꯄꯥ ꯃꯦꯁꯦꯖ ꯊꯥꯖꯤꯜꯂꯑꯦ ꯑꯗꯨꯒ ꯐꯣꯟ ꯇꯧꯔꯛꯀꯦ ꯑꯩꯅ ꯃꯩ ꯂꯥꯛꯇ ꯅꯩ ꯂꯥꯛꯇꯗꯤ ꯅꯦꯠ ꯌꯥꯗꯦ ꯋꯥꯏ ꯐꯥꯏ ꯌꯥꯎꯗꯗꯤ ꯅꯠ ꯌꯥꯗꯦ ꯍꯥꯏꯈꯤꯕ ꯑꯣ ꯍꯣꯏ ꯍꯣꯏ
ꯍꯣꯔꯦꯟ ꯅꯪ ꯅꯍꯥꯟ ꯂꯩꯔꯒ ꯅꯪꯒꯤ ꯇ꯭ꯔꯥꯏ ꯅꯪ ꯅꯪ ꯌꯥꯝ ꯂꯩꯔꯤꯗꯥꯏꯅꯦ ꯇꯞꯊꯣꯛꯎ
ꯀꯩꯅꯣ ꯔꯤꯁꯤꯞ ꯇꯧꯕꯗ ꯋꯥꯟ ꯑꯩꯠꯇꯤ ꯌꯥꯏꯌꯦꯗꯅꯦ
ꯈꯥꯎꯅꯤꯦ ꯑꯗꯨꯗꯤ
ꯔꯦꯁꯤ ꯁꯨꯕ ꯁꯨꯗꯣꯔꯃꯟ
ꯑꯗꯨꯗꯤ ꯌꯥꯔꯦ ꯀꯩꯅ ꯑꯩꯗꯤ ꯁꯨꯔꯃꯅꯤ ꯁ ꯑꯇꯣ ꯄ ꯄꯨꯟꯖꯜ ꯂꯒ
ꯄꯨꯟꯓꯜꯂꯒ ꯅꯠꯇꯦ ꯑꯃꯃꯝ ꯈꯛꯇꯅꯦ ꯄꯨꯟꯓꯜꯂꯒꯗꯤ ꯍꯦꯜꯂꯦ
ꯍ ꯍꯦꯂ
ꯄꯨꯟꯁꯤꯜꯂꯒꯗꯤ ꯍꯦꯜꯂꯦ ꯔꯤꯁꯤꯞꯀ ꯀꯩꯅꯣ ꯎꯝ ꯀꯣꯂꯔꯗ ꯌꯥꯝꯗꯕ ꯋꯥꯅꯦꯕ ꯔꯤꯁꯤꯞꯇꯗꯤ ꯊꯤ ꯌꯥꯝꯃꯕꯅꯦꯕ
ꯎ ꯑꯗꯨ ꯁꯨꯔꯝꯃꯅꯤ ꯑꯩꯁꯨ ꯁꯨꯔꯝꯃꯅꯤ ꯑꯩꯁꯨ ꯁꯨꯔꯦꯕ
ꯅꯪ ꯔꯤꯁꯤꯞꯀꯤ ꯀꯌꯥꯃꯨꯛ ꯁꯨꯔꯝꯕꯅꯤ
ꯍꯅꯥꯝꯁ ꯔꯃꯟ
ꯀꯣꯜꯒꯗꯤ ꯀꯌꯥ ꯁꯨꯔꯦ
ꯑꯗꯨꯆꯅꯥꯝꯁꯨ ꯔꯃꯅꯤ
ꯑꯗꯨꯗꯤ ꯑꯗꯨꯝ ꯌꯦꯡꯕꯗ ꯊꯣꯛꯇꯔꯦ ꯑꯗꯨꯝ ꯐꯅꯥ ꯁꯨꯔꯝꯃꯅꯤꯕꯨ ꯀꯩꯅꯣ ꯃꯁꯤꯡ ꯈꯪꯗ꯭ꯔꯣ
ꯁꯚꯦꯟ ꯀꯣꯜꯗꯗꯤ ꯁꯚꯦꯟꯇꯤꯟꯃꯨꯛ ꯑꯩꯠꯇꯤꯟ ꯑꯗꯨꯥꯏꯅ ꯂꯩꯔꯝꯃꯅꯤ ꯑꯗꯨꯝ ꯌꯥꯔꯝꯃꯦ
ꯎꯝ
ꯃꯣꯏꯒꯤ ꯇꯥꯛꯁꯀꯤ ꯃꯔꯝꯗꯁꯨ ꯋꯥꯔꯤꯗꯤ ꯁꯥꯟꯅꯒꯅꯨ ꯍꯥꯏꯕꯅꯦ
ꯑꯣꯀꯦ ꯑꯣꯀꯦ
ꯑꯩꯈꯣꯏ ꯍꯪꯗꯣꯡꯉꯦ ꯍꯧꯖꯤꯛ ꯏꯔꯨ ꯀꯟꯅ ꯂꯨꯖꯔꯤ ꯃꯠꯇꯃꯝ ꯇꯥꯏ
ꯎꯝ ꯇꯨꯝꯗꯏꯃ ꯈꯨꯠ ꯂꯦꯛꯄꯤ ꯃꯃꯥꯏ ꯃꯃꯥꯏ ꯃꯃꯥꯏ ꯅꯥꯟꯊꯣꯛꯄꯤ
ꯎꯝ ꯁꯤꯁꯤꯅ ꯍꯣꯔꯦꯟ ꯅꯨꯡꯗꯥꯡꯒꯤ ꯆꯥꯛꯆꯔꯝꯗꯥꯏ ꯅꯨꯡꯊꯤꯟ ꯅꯨꯡꯊꯤꯟ ꯋꯥꯏꯔꯝ ꯑꯗꯨ ꯐꯥꯎꯕ ꯅꯦ ꯇꯨꯝ
ꯐꯖꯅ ꯇꯨꯝꯕꯅ ꯃꯣꯏꯗꯤ
ꯅꯪ ꯍꯣꯏꯨ ꯅꯤꯡꯉꯕ ꯃꯥꯂꯦ ꯅꯪ ꯍ ꯇꯨꯅꯤꯡꯉꯕ ꯃꯥꯜꯂꯦ
ꯍꯣꯏ ꯇꯨꯝꯃꯦꯕ ꯋꯥꯔꯤ ꯁꯥꯟꯅꯈꯛꯄꯗꯨꯗ ꯑꯃꯈꯛꯇ ꯉꯥꯏꯔꯤꯗ ꯆꯠꯂꯤꯁꯦ ꯑꯃꯈꯛꯇ ꯉꯥꯏꯔꯤꯌꯦ ꯆꯁꯦ ꯇꯥꯗ꯭ꯔꯣ ꯎꯝ
ꯎꯝꯝꯝ
ꯇꯥꯕ꯭ꯔꯣ ꯇꯥꯕ꯭ꯔꯣ
ꯇꯔꯦ ꯇꯥꯏꯌꯦꯌꯦ
ꯃ ꯃꯨꯠꯈꯤꯕꯕꯨ ꯃꯥꯥꯂꯦ ꯑꯗꯨꯅ
ꯃꯥꯏꯃꯨꯈ꯭ꯔꯕ
ꯎꯝ
ꯅꯨꯡꯉ